ꯍꯜꯂꯣ
ꯍꯥꯎ ꯇꯥꯏ ꯇꯥꯏ
ꯍꯜꯂꯣ
ꯍꯜꯂꯣ ꯍꯜꯂꯣ
ꯍꯜꯂꯣ ꯇꯥꯕꯔꯣ
ꯇꯥꯏꯌꯦ ꯇꯥꯏꯌꯦ
ꯑꯝ ꯐꯅꯤ ꯒꯨꯠ ꯃꯣꯔꯅꯤꯡ ꯇꯥꯏ
ꯅꯩꯁꯦ ꯋꯥꯏꯐꯥꯏꯗꯒꯤꯔꯣ ꯁꯝꯃꯛꯏꯁꯦ ꯑꯥ ꯑꯩ ꯅꯨꯡꯉꯥꯏꯔꯤ ꯅꯨꯡꯉꯥꯏ ꯋꯥꯏꯐꯥꯏꯗꯒꯤꯔꯕ
ꯋꯥꯏ ꯐꯥꯏꯗꯤ ꯅꯠꯇꯦ ꯍꯩꯃꯥ ꯑꯣ ꯅꯠꯇꯦ ꯅꯠꯇꯦ ꯀꯩꯅꯣꯗꯒꯤꯅꯦ ꯑꯥ ꯁꯝꯕꯅꯦ ꯑꯩꯈꯣꯏꯆꯦꯗꯒꯤ ꯃꯥꯥꯏ ꯑꯜ ꯂꯤꯃꯤꯠ ꯅꯦꯠ ꯌꯥꯎꯕꯅꯦ ꯑꯗꯩ ꯁꯝꯃꯤ
ꯑꯣꯀꯦ ꯑꯣꯀꯦ ꯅꯪ ꯁꯤꯝꯁꯦ ꯏꯌꯥꯔꯇꯦꯜ ꯂꯣ ꯖꯤꯑꯣꯔꯣ
ꯍꯥ
ꯑꯩ ꯄꯨꯡ ꯃꯔꯤ ꯃꯈꯥꯏꯗ ꯍꯧꯒꯠꯂꯦ
ꯃꯔꯤ ꯃꯈꯥꯏ ꯍꯥꯏꯕ ꯅꯪ ꯀꯩꯒꯤ ꯍꯧꯒꯠꯂꯤꯕ ꯑꯗꯨꯗꯤ ꯉꯟꯃꯟꯗ꯭ꯔꯣ ꯑꯗꯨꯗꯤ
ꯍꯧꯒꯠꯂꯦ ꯄꯨꯡ ꯃꯉꯥꯗ ꯖꯣꯕ ꯀꯥꯠ ꯐꯣꯇꯣ ꯀꯥꯞꯄꯒꯤ
ꯎꯝ ꯃꯉꯥꯗ ꯀꯥꯞꯄꯤꯕ ꯅꯣꯏ ꯌꯥꯝ ꯊꯤ ꯉꯟꯃꯜꯂꯦ ꯑꯗꯨ
ꯏꯁ ꯉꯟꯂꯤꯕꯣ ꯃꯣꯏ ꯍꯧꯕ ꯂꯥꯛꯄꯤꯅꯤ
ꯃꯉꯥꯗ ꯀꯥꯞꯄꯗꯨꯗꯤ ꯃꯣꯏꯁꯨ ꯃꯤ ꯂꯥꯛꯅꯔꯦꯍꯦ ꯃꯣꯏꯁꯨ ꯍꯦꯟꯃꯟꯈ꯭ꯔꯦ
ꯀꯥꯞꯄꯦ ꯉꯁꯤ ꯃꯉꯥ ꯃꯈꯥꯏ ꯃꯉꯥ ꯈꯔ ꯑꯗꯨꯃꯥꯏꯅ
ꯑꯩꯈꯣꯏ ꯁ꯭ꯋꯥꯏ ꯇꯔꯦꯠꯇ ꯇꯧꯅꯩꯌꯦꯕꯀꯣ ꯑꯩꯈꯣꯏ ꯃꯥ ꯇꯔꯦꯠꯇ ꯇꯧꯋꯦꯕ ꯇꯔꯦꯠ ꯐꯥꯎꯕ ꯀꯗꯥꯏꯅꯣ ꯍꯥꯏ ꯅꯠꯇ꯭ꯔ ꯃꯉꯥ ꯒꯥꯏꯗꯨꯗꯤ
ꯑꯩꯉꯣꯟꯗꯗꯤ ꯐꯩꯌꯦ ꯍꯥꯏꯗꯤ ꯉꯟꯅꯒꯀꯣ ꯑꯩ ꯑꯦꯝ ꯌꯨ ꯆꯠꯅꯤꯡꯉꯁꯨ ꯑꯦꯝ ꯌꯨ ꯆꯠꯅꯤꯡꯉꯁꯨ ꯉꯟꯅ ꯀꯥꯞꯊꯣꯛꯈꯤꯗꯨꯅ ꯐꯩꯌꯦꯕ
ꯀꯩ ꯀꯥꯞ ꯊꯣꯛꯈꯤꯕ ꯐꯩꯌꯦꯕ
ꯉꯟꯅ ꯀꯥꯞꯈꯤꯕꯗꯣ ꯑꯗꯨꯅ ꯐꯩꯌꯦꯕ ꯑꯦꯝ ꯌꯨ ꯆꯠꯂꯁꯨ ꯑꯗꯨꯅ ꯀꯥꯟꯅꯕ ꯑꯩꯉꯣꯟꯗ ꯎꯝ ꯇꯥꯗ꯭ꯔꯣ ꯍꯜꯂꯣ ꯑꯝ